ꯋꯥ
ꯇꯥꯏꯌꯦ ꯇꯥꯏꯌꯦ ꯀꯩ ꯇꯧꯔꯝꯃꯤꯅꯣ ꯑꯩꯗꯣ ꯋꯥꯔꯤ ꯋꯥꯇꯥꯏꯒ ꯁꯥꯟꯅꯗꯕ ꯀꯨꯏꯔꯦ ꯀꯃꯥꯏ ꯀꯃꯥꯏ ꯇꯧꯔꯤꯒꯦ ꯑꯗꯩꯗꯤ ꯑꯩꯁꯦ ꯍꯧꯖꯤꯛꯀꯥꯟꯁꯦ ꯋꯥꯈꯜꯁꯦ ꯋꯥꯔꯤ ꯋꯥꯇꯥꯏ ꯃꯤꯒ ꯀꯌꯥ ꯁꯥꯟꯅꯗꯕꯒꯤꯅꯦ ꯏꯄꯪ ꯄꯪꯁꯤꯟꯕꯗꯧꯅ ꯇꯧꯔꯦ ꯑꯗꯨꯒꯤ ꯋꯥꯈꯜ ꯂꯧꯁꯤꯡ ꯑꯣꯏꯅꯕ ꯍꯧꯖꯤꯛꯀꯥꯟ ꯁꯦ ꯀꯅꯥ ꯀꯅꯥꯒ ꯋꯥꯔꯤ ꯁꯥꯟꯅꯔꯤꯒꯦꯅ ꯊꯤꯔꯛꯄꯗꯅꯦ ꯏꯇꯥꯁꯨ ꯅꯤꯡꯁꯤꯡꯉꯛꯇꯅ ꯇꯧꯔꯛꯏꯅꯦ
ꯐꯔꯦꯅꯦ ꯀꯩꯅꯣꯅ ꯃꯔꯨꯞꯅ ꯁꯨꯃꯥꯏꯅ ꯉꯁꯤ ꯐꯣꯟ ꯇꯧꯔꯛꯄꯁꯦ ꯑꯩꯁꯨ ꯉꯁꯤꯁꯤ ꯋꯥꯈꯜꯁꯤ ꯏꯊꯣꯛ ꯊꯣꯛꯇꯕ ꯑꯗꯒꯤ ꯏꯊꯣꯛ ꯊꯣꯛꯇꯕ ꯍꯥꯏꯒꯗ꯭ꯔꯥ ꯅꯠꯇ꯭ꯔꯒꯅ ꯊꯋꯥꯏ ꯅꯨꯡꯉꯥꯏꯇꯕꯃꯛꯇꯤ ꯅꯠꯇꯦ ꯃꯁꯤ ꯑꯩꯗꯤ ꯊꯋꯥꯏ ꯅꯨꯡꯉꯥꯏꯇꯅꯕꯒꯤ ꯃꯔꯝꯗꯤ ꯀꯩꯁꯨ ꯂꯩꯇꯦ ꯑꯩꯁꯨ ꯉꯁꯤꯁꯤ ꯐꯝ ꯈꯪꯗꯗꯅ ꯃꯇꯝ ꯂꯤꯦꯟꯐꯝ ꯈꯪꯗꯗꯅ ꯁꯨꯃꯥꯏꯅ ꯇꯧꯔꯝꯃꯤꯅꯤ ꯅꯍꯥꯟꯈꯩꯗꯤ ꯑꯩꯁꯦ ꯏꯃꯥꯒꯤ ꯃꯇꯨꯡ ꯏꯟꯅꯔꯒ ꯃꯣꯏꯒꯤ ꯐꯤ ꯁꯥꯕ ꯆꯠꯄꯗꯣ ꯈꯔ ꯈꯔ ꯌꯥꯎꯕꯅꯤ ꯑꯩꯁꯨ ꯇꯝꯁꯤꯟꯕ ꯑꯣꯏꯅ ꯑꯗꯨꯕꯨ ꯉꯁꯤꯗꯤ ꯏꯃꯥꯁꯨ ꯂꯨꯍꯣꯡꯕ ꯃ ꯂꯩꯩ ꯠꯇꯅ ꯂꯨꯍꯣꯡꯕꯗꯨ ꯆꯠꯊꯣꯛꯈ꯭ꯔꯦ ꯉꯁꯥꯏ ꯑꯌꯨꯛꯇꯒꯤ ꯃꯣꯏ ꯃꯃꯥꯟꯅꯕꯤꯒꯤ ꯃꯆꯥꯒꯤ ꯂꯨꯍꯣꯡꯕꯅꯤ ꯑꯗꯨꯅ ꯉꯟꯅ ꯆꯠꯇ꯭ꯔꯗꯤ ꯌꯥꯔꯣꯏ ꯅꯍꯥꯟꯈꯩꯁꯨ ꯊꯕꯛ ꯁꯪꯗꯗꯅ ꯂꯨꯍꯣꯡꯕ ꯂꯨꯍꯣꯡꯐꯝꯗꯨꯗ ꯑꯝꯇ ꯆꯠꯂꯨꯗꯦꯅ ꯏꯃꯥꯁꯨ ꯉꯁꯤꯗꯤ ꯆꯥꯛ ꯐꯥꯎꯕ ꯂꯨꯍꯣꯡꯐꯝꯗ ꯆꯥꯔꯨꯅꯤ ꯑꯗꯨꯃꯥꯏꯅ ꯆꯠꯈꯤꯕꯗꯒꯤ ꯑꯩꯁꯤꯁꯨ ꯌꯨꯝꯁꯤꯁꯨꯊ ꯀꯅꯥꯝꯇ ꯂꯩꯇꯕ ꯑꯗꯨꯏꯗꯨꯒꯤ ꯏꯁꯥꯁꯦ ꯁꯨꯃꯥꯏꯅ ꯁꯨꯝ ꯑꯩꯁꯨ ꯏꯊꯟꯗ ꯂꯩꯔꯝꯃꯤꯅ ꯇꯧꯔꯛꯁꯤꯦ ꯃꯔꯨꯞꯅ ꯐꯣꯟ ꯇꯧꯔꯛꯄꯁꯤ ꯌꯥꯝꯅ ꯐꯔꯦ ꯃꯔꯨꯞꯇꯤ ꯀꯔꯤ ꯀꯔꯤꯒꯤꯅꯣ ꯋꯥꯈꯜ ꯅꯨꯡꯉꯥꯏ ꯇꯤ ꯍꯥꯏꯕ꯭ꯔꯥ ꯅꯠꯇ꯭ꯔꯒꯅ ꯋꯥꯈꯜ ꯊꯣꯛꯇꯦꯅ ꯑꯗꯨꯃꯥꯏꯅ ꯍꯥꯏꯔꯤꯗꯨꯕꯨ ꯀꯔꯤ ꯇꯧꯔꯒꯦ
ꯑꯣ ꯋꯥꯈꯜꯇ ꯋꯥꯈꯜ ꯅꯨꯡꯉꯥꯏꯇꯕꯕꯨꯗꯤ ꯅꯠꯇꯦꯗ ꯋꯥꯈꯜ ꯊꯣꯛꯇ꯭ꯒꯤ ꯁꯨꯝ ꯑꯩꯒꯤ ꯑꯩꯒꯤ ꯏꯊꯧ ꯇꯧꯅꯗꯅ ꯈꯣꯠꯇꯅ ꯑꯗꯨꯝ ꯉꯝꯅ ꯉꯝꯅꯕ ꯍꯣꯠꯅꯅꯔ ꯂꯩꯔꯦ ꯏ ꯄꯥꯎꯗ ꯇꯣꯏꯅ ꯐꯥꯎꯅꯗ꯭ꯔꯕꯅꯤꯅ ꯏꯊꯟꯇ ꯁꯨꯝ ꯂꯩꯔꯕꯅꯤꯅ ꯋꯥꯈꯜꯁꯦ ꯐꯛꯆꯜꯂꯛꯑꯦꯅ ꯁꯨꯝ ꯑꯅꯧ ꯑꯅꯧꯕ ꯋꯥꯔꯤ ꯋꯥꯇꯥꯏ ꯁꯥꯟꯅꯔꯒ ꯈꯔ ꯀꯔꯤ ꯋꯥꯈꯜ ꯑꯍꯣꯡꯕ ꯂꯥꯛꯄꯅꯣ ꯌꯦꯡꯒꯦꯅ ꯇꯧꯕꯒꯤꯅꯤꯗ ꯑ ꯍꯧꯖꯤꯛꯀꯥꯟꯁꯦ ꯌꯥꯝꯅꯁꯨ ꯁꯥꯕ ꯑꯃꯨꯛ ꯑꯗꯩꯗꯤ ꯅꯣꯡ ꯅꯨꯡꯁꯤꯠꯁꯦ ꯑꯃꯨꯛ ꯈꯥꯛꯄ ꯂꯥꯛꯄ ꯇꯧꯔꯒ ꯀꯟꯅ ꯑꯃꯨꯛ ꯇꯧꯕ ꯌꯥꯝ ꯀꯟꯅꯕꯨ ꯇꯧꯔꯤꯅꯦ ꯑꯩꯈꯣꯏ ꯁ꯭ꯋꯥꯏꯗꯗꯤ ꯑꯗꯨꯗ ꯃꯔꯨꯞ ꯑꯩꯈꯣꯏ ꯑꯗꯨꯋꯥꯏꯗꯗꯤ ꯇꯧꯕ꯭ꯔꯣ ꯀꯃꯥꯏ ꯀꯃꯥꯏꯅ ꯇꯧꯔꯤꯒꯦ ꯑꯁ ꯕꯦꯔꯥ ꯀꯥꯔꯦꯀꯣ ꯅꯣꯡꯁꯤ ꯃꯩꯁꯤꯅ ꯃꯔꯨ ꯑꯣꯏ ꯑꯃ ꯅꯨꯡꯁꯤꯠ ꯈꯔ ꯁꯦꯠꯄꯒ ꯃꯨꯠꯈ꯭ꯔꯅꯤ ꯑꯗꯨꯅ ꯉꯔꯥꯡꯗꯨꯅꯤ ꯃꯨꯠꯄꯗ ꯃꯨꯠꯄꯗ ꯃꯨꯠꯄꯗ ꯍꯧꯖꯤꯛ ꯋꯥꯏ ꯅꯨꯡꯊꯤꯜ ꯋꯥꯏꯔꯝꯗ ꯂꯥꯛꯇ ꯉꯥꯏꯔꯤ ꯍꯥꯏꯕ ꯑꯗꯨꯅ ꯐꯣꯟꯒꯖꯦ ꯃꯩ ꯆꯥꯔꯖ ꯇꯧꯅꯕ ꯍꯣꯠꯅꯕꯗꯅꯦ ꯑꯋꯥꯕ ꯑꯃ ꯑꯣꯏꯔꯕꯅꯦ ꯍꯥꯏꯕ ꯃꯩ ꯌꯥꯎꯗ꯭ꯔꯗꯤ ꯍꯧꯖꯤꯛꯇꯤ ꯍꯤꯡꯕꯁꯨ ꯌꯥꯗ꯭ꯔꯦ ꯌꯥꯝ ꯋꯥꯏ
ꯃꯥꯅꯤꯅꯦ ꯆꯨꯝꯃꯤꯅꯦ ꯃꯔꯨꯞ ꯑꯩꯈꯣꯏꯒꯤꯁꯨꯁꯦ ꯁꯤꯗꯁꯨꯅꯦ ꯃꯩꯁꯦ ꯈꯤꯇꯪ ꯌꯦꯡꯉꯦ ꯅꯨꯡꯁꯤꯠꯁꯤ ꯂꯦꯡꯉꯛꯄꯒꯅꯦ ꯑꯗꯨꯝ ꯃꯨꯠꯇꯣꯏꯅꯦ ꯇꯧꯔꯛꯏꯁꯦ ꯑꯗꯒꯤꯅꯦ ꯅꯨꯃꯤꯠ ꯅꯨꯉꯗꯥꯡꯋꯥꯏꯔꯪꯒꯤ ꯆꯥꯛ ꯊꯣꯡꯒꯠꯀꯦ ꯇꯧꯔꯣ ꯃꯩꯁꯤ ꯃꯨꯠ ꯈ꯭ꯔꯅꯤ ꯍꯦꯛꯇ ꯑꯗꯨꯗꯨꯅꯅꯦ ꯊꯕꯛꯁꯦ ꯂꯣꯏꯅꯅꯦ ꯀꯩꯅꯣ ꯆꯠꯂꯕꯅꯤ ꯇꯧꯔꯤꯁꯦ ꯐꯦꯜ ꯆꯠꯂꯕꯅꯤ ꯇꯧꯔꯤꯁꯦ ꯍꯥꯏꯗꯤ ꯑꯩꯅ ꯇꯧꯔꯤꯕ ꯊꯕꯛꯁꯤꯁꯨ ꯍꯥꯏꯗꯤ ꯑꯩꯒꯤ ꯐꯅꯦꯛ ꯃꯄꯥꯜ ꯂꯣꯟꯕꯁꯤꯁꯨ ꯃꯦꯆꯤꯟꯗ ꯇꯧꯔꯒ ꯐꯅꯦꯛ ꯃꯄꯥꯜ ꯂꯣꯟꯕ ꯍꯥꯏꯁꯤꯁꯨ ꯑꯩꯗꯣ ꯃꯩ ꯌꯥꯎꯗ꯭ꯔꯗꯤ ꯌꯥꯕ ꯅꯠꯇꯦꯗꯣ ꯃꯩꯗꯣ ꯁꯝꯃꯒ ꯃꯦꯆꯤꯟꯗꯨꯅ ꯇꯧꯅꯔꯒ ꯑꯗꯨꯃꯥꯏꯅ ꯐꯅꯦꯛ ꯃꯄꯥꯟ ꯂꯣꯟꯕꯅꯤꯅ ꯍꯧꯖꯤꯛꯇꯤ ꯂꯨꯍꯣꯡ ꯄꯟꯊꯥꯁꯨ ꯑꯣꯏꯕꯅꯤꯅꯅꯦ ꯑꯩꯒꯤ ꯀꯩꯅꯣꯁꯤ ꯌꯥꯝꯅ ꯂꯥꯛꯑꯦꯕ ꯊꯕꯛꯁꯤ ꯇꯧꯕꯤꯌꯨ ꯇꯧꯕꯤꯌꯨ ꯍꯥꯏꯕꯒꯤ ꯑꯣꯔꯗꯔ ꯍꯥꯏꯒ꯭ꯔꯗ꯭ꯔꯥ ꯑꯗꯨꯃꯥꯏꯅ ꯌꯥꯝꯅ ꯂꯥꯛꯑꯦꯕ ꯑꯗꯨ ꯂꯥꯛꯏꯁꯤꯒꯤ ꯃꯔꯛꯁꯤꯗ ꯃꯩꯁꯤꯅꯒ ꯆꯥꯡ ꯅꯥꯏꯗꯕꯒ ꯑꯩꯁꯦ ꯄꯨꯔꯥ ꯏꯁꯥꯁꯤ ꯊꯕꯛꯁꯤ ꯁꯤꯔꯕꯅꯤ ꯍꯥꯏꯕ ꯇꯧꯔꯤꯁꯦ ꯅꯨꯡꯊꯤꯤꯟ ꯅꯨꯡꯊꯤꯟꯅ ꯑꯩꯅ ꯑꯃꯨꯛ ꯏꯃꯥꯒꯤ ꯃꯇꯨꯡ ꯏꯟꯅꯔꯒ ꯑꯗꯨꯃꯥꯏꯅ ꯐꯤ ꯁꯥꯕ ꯆꯠꯄꯗꯨ ꯌꯥꯎꯔꯦ ꯑꯗꯨꯗꯤ ꯅꯨꯡꯗꯥꯡꯒ ꯑꯌꯨꯛꯀꯁꯤ ꯄꯥꯔꯒ ꯑꯩꯅ ꯊꯕꯛꯁꯤ ꯐꯖꯅ ꯁꯨꯒꯦꯅ ꯇꯧꯔꯒ ꯈꯟꯕꯅꯤ ꯑꯗꯨꯕꯨ ꯃꯩꯁꯤꯅ ꯃꯔꯝ ꯑꯣꯏꯔꯒ ꯑꯄꯟꯕ ꯄꯤꯔꯒ ꯌꯥꯗꯦ ꯇꯧꯔꯤꯁꯦ ꯐꯅꯦꯛ ꯑꯃ ꯂꯣꯟꯅꯕ ꯍꯣꯠꯅꯕꯗ ꯍꯥꯟꯅꯗꯤ ꯅꯨꯃꯤꯠ ꯍꯨꯝꯅꯤꯗ ꯂꯣꯏꯁꯤꯟꯕ ꯉꯝꯕꯗꯣ ꯍꯧꯖꯤꯛꯇꯤ ꯅꯨꯃꯤꯠ ꯇꯔꯨꯛꯅꯤ ꯇꯔꯦꯠꯅꯤ ꯍꯞꯇꯥ ꯑꯃ ꯑꯗꯨꯃꯥꯏꯅ ꯆꯪꯈꯠꯂꯦꯕ ꯇꯧꯔꯤꯁꯦ ꯃꯩꯁꯤ ꯈꯔ ꯐꯖꯅ ꯌꯦꯡꯁꯤꯟꯕꯤꯔꯒꯗꯤ ꯅꯨꯡꯉꯥꯏꯒꯗꯕꯅꯦ ꯇꯧꯔꯤꯁꯦ ꯁꯦ ꯃꯌꯥꯝꯁꯦ ꯃꯩꯒꯤ ꯃꯈꯥꯅꯦꯕ ꯂꯣꯏꯅ ꯄꯣꯜꯂꯒ ꯇꯧꯔꯤꯁꯦ
ꯍꯣꯏꯅꯦ ꯑꯗꯨꯅꯤꯅꯦ ꯅꯨꯡꯉꯥꯏꯇꯦ ꯇꯧꯔꯤꯁꯦ ꯃꯩꯁꯤꯡꯁꯦ ꯌꯥꯎꯗ꯭ꯔꯗꯤ ꯑꯃꯕꯨ ꯑꯣꯏꯔꯣ ꯑꯃꯕꯨ ꯑꯣꯏꯔꯣ ꯋꯥꯈꯜꯁꯨ ꯊꯣꯛꯇꯦ ꯊꯕꯛ ꯏꯪꯈꯥꯡ ꯇꯧꯕꯗꯁꯨ ꯌꯦꯠ ꯌꯦꯠꯄ ꯍꯥꯏꯕꯗꯨ ꯑꯣꯏꯔꯦ ꯑꯗꯨ ꯃꯔꯨꯞꯀꯤꯗꯨꯁꯨ ꯑꯁ ꯍꯥꯟꯅꯒꯤ ꯆꯪꯉꯝꯃꯤꯕ ꯃꯇꯝꯗꯨꯒ ꯑꯗꯨꯒ ꯍꯥꯏꯔꯗꯤ ꯌꯥꯝ ꯊꯤꯅ ꯈꯦꯅꯔꯦꯅꯦ ꯈꯪꯗꯦꯗ ꯃꯔꯨꯞ ꯅꯣꯡꯃꯒꯤ ꯁꯨꯔꯒ ꯆꯥꯔꯒ ꯇꯥꯜꯂꯒ ꯍꯤꯡꯕ ꯑꯩꯈꯣꯏꯁꯤꯅ ꯀꯩꯅꯣꯝꯃ ꯑꯑꯣꯟꯕ ꯑꯃ ꯂꯥꯛꯄꯗ ꯑꯩꯈꯣꯏꯗ ꯈꯛꯇꯅꯤ ꯑꯗꯨꯝ ꯁꯣꯛꯇꯣꯏꯁꯦ ꯍꯧꯖꯤꯛ ꯃꯩ ꯂꯥꯛꯇ꯭ꯔꯦ ꯂꯥꯏꯔꯕ ꯑꯩꯈꯣꯏꯗ ꯁꯣꯛꯏ ꯂꯥꯏꯔꯕꯅ ꯇꯧꯕ ꯊꯕꯛꯁꯦ ꯏꯄꯛꯇ ꯄꯛꯆꯩ ꯏꯆꯨꯗꯁꯨꯨꯟꯅꯩ ꯑꯗꯨꯅꯤ ꯇꯧꯔꯤꯁ ꯑꯗꯨꯝ ꯍꯦꯟꯅ ꯐꯒꯠꯂꯛꯅꯕ ꯆꯥꯎꯈꯠꯂꯛꯅꯕꯒꯤ ꯂꯝꯕꯤꯁꯦ ꯑꯃꯠꯇ ꯑꯣꯏꯗꯕ ꯑꯗꯨꯝ ꯌꯥꯅ ꯌꯥꯅꯕ ꯄꯪꯍꯤꯡꯗ ꯍꯤꯡꯉꯒ ꯅꯠꯇ꯭ꯔꯒ ꯆꯥꯎꯊꯔꯛꯄ ꯑꯗꯨ ꯑꯅꯤꯗꯨ ꯃꯅꯨꯡꯗ ꯍꯦꯟꯒꯠꯄꯒꯤ ꯋꯥꯔꯤꯗꯤ ꯁꯨꯡꯂꯩ ꯂꯩꯇ꯭ꯔꯦ ꯑꯗꯨꯅ ꯑꯩꯈꯣꯏꯒꯤ ꯂꯝꯁꯦ ꯆꯥꯎꯈꯠꯀꯗꯧꯕꯗꯤ ꯈꯔꯗꯤ ꯋꯥꯠꯂꯤꯕꯖꯥꯠꯅꯤ ꯇꯧꯔꯤꯁꯦ ꯏꯇꯥꯎ
ꯃꯥꯅꯤ ꯃꯥꯅꯤ ꯆꯨꯝꯃꯤ ꯑꯗꯨꯅꯤ ꯍꯥꯏꯔꯤꯁꯦ ꯍꯥꯏꯗꯤ ꯃꯐꯝ ꯑꯃ ꯆꯥꯎꯈꯠꯄ ꯃꯐꯝ ꯑꯃ ꯅꯨꯡꯉꯥꯏꯕ ꯍꯥꯏꯕꯁꯤ ꯃꯩ ꯏꯁꯤꯡ ꯑꯃꯗꯤ ꯂꯝꯕꯤ ꯊꯣꯡꯒꯤ ꯃꯈꯥ ꯌꯥꯝꯅ ꯄꯣꯜꯂꯤ ꯍꯥꯏꯔꯤꯕꯅꯤ ꯇꯧꯔꯤꯁꯦ ꯃꯩ ꯏꯁꯤꯡ ꯅꯨꯡꯉꯥꯏꯔꯛꯑꯕ ꯀꯥꯟꯗ ꯂꯝꯕꯤ ꯊꯣꯡ ꯐꯔꯛꯑꯕ ꯀꯥꯟꯗꯨꯗ ꯃꯐꯝ ꯑꯗꯨ ꯆꯥꯎꯈꯠꯄ ꯈꯣꯠꯄ ꯃꯐꯝ ꯑꯗꯨ ꯍꯥꯏꯗꯤ ꯃꯤ ꯇꯣꯡ ꯐꯖꯅ ꯇꯤꯟꯕ ꯌꯥꯕ ꯃꯐꯝ ꯍꯥꯏꯗꯣ ꯑꯣꯏꯔꯛꯇꯣꯔꯤꯅꯤ ꯍꯥꯏꯕ ꯑꯩꯈꯣꯏꯒꯤ ꯂꯝꯁꯤꯗ ꯂꯩꯔꯤꯕ ꯀꯩꯊꯦꯜꯅꯤ ꯍꯥꯏꯔꯁꯨ ꯑꯩꯈꯣꯏꯒꯤ ꯂꯝꯁꯤꯒꯤ ꯃꯤ ꯈꯛꯇꯅꯤ ꯍꯥꯏꯕ ꯂꯥꯛꯏꯁꯦ ꯑꯇꯣꯞꯄ ꯑ ꯊꯪꯅꯕ ꯈꯨꯟꯗꯒꯤ ꯃꯤ ꯐꯥꯎꯕ ꯂꯥꯛꯑꯒ ꯑꯩꯈꯣꯏꯒꯤ ꯂꯝꯁꯤꯗꯒꯤ ꯄꯣꯠ ꯆꯩꯁꯤ ꯂꯩꯕꯤꯔꯗꯤ ꯍꯥꯏꯌꯦꯕ ꯇꯧꯔꯤꯁꯤ ꯀꯔꯤꯒꯤꯅꯣ ꯍꯥꯏꯕꯁꯤꯗ ꯃꯊꯪꯒꯤ ꯃꯊꯪꯒꯤ ꯊꯪꯅꯕ ꯈꯨꯟꯁꯤꯗꯒꯤꯅ ꯑꯩꯈꯣꯏꯒꯤ ꯈꯨꯟꯁꯤ ꯐꯥꯎꯕ ꯂꯥꯛꯅꯉꯥꯏ ꯍꯣꯠꯅꯕꯁꯤꯗ ꯑꯩꯈꯣꯏꯒꯤ ꯂꯝꯕꯤꯁꯤ ꯅꯨꯡꯊꯅꯨꯡꯁ ꯑꯆꯧ ꯑꯆꯧꯕ ꯉꯥꯛꯇꯅꯤ ꯂꯩꯔꯤꯁꯦ ꯑꯁꯤꯁꯤꯅ ꯆꯠꯊꯣꯛ ꯆꯠꯁꯤꯟ ꯇꯧꯕꯗꯁꯨ ꯅꯨꯡꯉꯥꯏꯇꯦ ꯑꯗꯒꯤ ꯒꯥꯔꯤ ꯑꯃꯅ ꯆꯠꯂꯦ ꯍꯥꯏꯕ ꯇꯥꯔꯒꯁꯨ ꯇꯞꯅ ꯇꯞꯅ ꯊꯧꯔꯒ ꯆꯠꯇ꯭ꯔꯗꯤ ꯌꯥꯗꯦ ꯍꯥꯏꯕ ꯇꯧꯔꯤꯁꯦ ꯑꯗꯒꯤ ꯎꯐꯨꯟ ꯃꯌꯥꯝꯅꯦ ꯑꯗꯒꯤ ꯅꯨꯡ ꯑꯆꯧꯕ ꯃꯌꯥꯝꯅꯦ ꯊꯧꯔꯒ ꯆꯠꯄꯁꯤꯗꯁꯨ ꯌꯥꯝꯅ ꯊꯤꯡꯊꯍꯜꯂꯦ ꯑꯗꯨꯅ ꯃꯤ ꯃꯈꯩꯁꯤ ꯃꯣꯏꯒꯤ ꯈꯨꯟꯗꯨꯗꯒꯤ ꯆꯠꯂꯒ ꯄꯣꯠ ꯂꯩꯔꯨꯗꯧꯕ ꯁꯔꯨꯛ ꯑꯩꯈꯣꯏ ꯁꯤꯗꯒꯤ ꯑꯐꯪꯕꯁꯤ ꯑꯣꯏꯅ ꯆꯥꯖꯔꯒꯦ ꯁꯤꯒꯤ ꯑꯐꯪꯕꯁꯤ ꯑꯣꯏꯅ ꯁꯨꯖꯔꯒꯦ ꯍꯥꯏꯔꯒ ꯅꯠꯇ꯭ꯔꯒꯅ ꯑꯇꯣꯞꯄ ꯂꯝꯕꯤ ꯊꯣꯡ ꯅꯨꯡꯉꯥꯏꯕ ꯃꯐꯝ ꯑꯃꯁꯤꯗꯒꯤ ꯍꯦꯛꯇ ꯆꯠꯅꯈꯤ ꯍꯥꯏꯕ ꯇꯧꯔꯛꯏꯁꯦ ꯑꯗꯒꯤ ꯊꯕꯛ ꯑꯃ ꯂꯥꯛꯑꯒꯁꯨ ꯍꯥꯏꯗꯤ ꯑꯣꯐꯤꯁ ꯑꯃꯒꯤ ꯊꯕꯛ ꯇꯧꯔꯦ ꯍꯥꯏꯔꯣ ꯕꯦꯡ ꯑꯃꯗ ꯂꯥꯛꯑꯦ ꯈꯜꯂꯣ ꯃꯩ ꯃꯨꯠꯈ꯭ꯔꯅꯤ ꯃꯔ ꯃꯇꯥꯡ ꯆꯥꯗꯅ ꯃꯔꯛꯇ ꯃꯩ ꯃꯨꯠꯈ꯭ꯔꯅꯤ ꯑꯗꯨꯗꯤ ꯇꯧꯔꯤꯕ ꯃꯩ ꯌꯥꯎꯔꯒ ꯇꯧꯔꯤꯕ ꯊꯕꯛ ꯃꯈꯩꯗꯨꯁꯨ ꯑꯃꯠꯇ ꯌꯥꯗ꯭ꯔꯦ ꯇꯧꯔꯤꯁꯦ ꯑꯄꯟꯕ ꯂꯣꯏꯅ ꯄꯤꯔꯦ ꯑꯊꯤꯡꯕ ꯂꯣꯏꯅ ꯄꯤꯔꯦ ꯑꯗꯨꯅ ꯊꯕꯛ ꯈꯨꯗꯤꯡꯃꯛꯇ ꯂꯣꯏꯅ ꯊꯦꯡꯊꯍꯜꯂꯦ ꯍꯥꯏꯕ ꯑꯗꯨꯅ ꯆꯥꯎꯈꯠꯄ ꯆꯥꯎꯈꯠꯄ ꯂꯝ ꯑꯃ ꯍꯥꯏꯔꯤꯕꯁꯤ ꯂꯝꯕꯤ ꯊꯣꯡꯒꯤ ꯃꯈꯥ ꯌꯥꯝꯅ ꯄꯣꯜꯂꯦꯕ ꯃꯁꯤ ꯑꯩꯈꯣꯏꯒꯤ ꯂꯝꯗ ꯑꯩꯈꯣꯏꯅ ꯎꯔꯤꯕ ꯑꯩꯈꯣꯏꯅ ꯊꯦꯡꯅꯔꯤꯕ ꯃꯌꯥꯝꯁꯤꯅ ꯁꯥꯈꯤꯅꯤ ꯍꯥꯏꯔꯤꯕ
ꯃꯥꯅꯦ ꯃꯥꯅꯤ ꯑꯁ ꯀꯗꯥꯥꯏꯗꯒꯤ ꯍꯧꯖꯤꯛ ꯃꯇꯝꯗꯅꯦ ꯃꯩ ꯏꯁꯤꯡ ꯂꯝꯕꯤ ꯐꯖꯅ ꯃꯇꯤꯛ ꯆꯥꯅ ꯐꯪꯗꯕ ꯍꯥꯏꯁꯦ ꯌꯥꯝ ꯊꯤꯅ ꯆꯥꯎꯈꯠꯄ ꯋꯥꯠꯂꯤꯕꯅꯤꯀꯣ ꯍꯧꯖꯤꯛꯀꯤ ꯃꯇꯝꯁꯤꯗꯗꯤ ꯃꯩ ꯏꯁꯤꯡ ꯌꯥꯎꯗꯅꯅꯨꯡ ꯑꯗꯩꯗꯤ ꯂꯝꯕꯤ ꯊꯣꯡ ꯐꯠꯇꯅꯗꯤ ꯆꯥꯎꯈꯠ ꯏꯄꯥꯁꯦ ꯁꯨꯡꯑꯣꯏ ꯑꯣꯏꯔꯔꯣꯏꯗꯕꯅꯤ ꯑꯗꯨꯅꯤ ꯌꯦꯡꯉꯣ ꯍꯧꯖꯤꯛ ꯏ ꯃꯔꯨꯞꯅꯁꯨ ꯍꯥꯏꯔꯤꯕ ꯑꯗꯨꯒꯤ ꯑꯇꯣꯞꯄ ꯈꯨꯟꯗꯨꯒꯤ ꯃꯤꯗꯨ ꯂꯥꯛꯑꯗꯤ ꯄꯣꯠꯇꯨ ꯁꯤꯠꯄꯗ ꯍꯦꯜꯂꯤ ꯃꯣꯏꯁꯨ ꯄꯣꯠꯇꯣ ꯃꯈꯜ ꯃꯈꯜ ꯃꯌꯥꯝ ꯑꯃ ꯐꯪꯉꯤꯗꯅ ꯑꯗꯨꯝꯕ ꯃꯌꯥꯝ ꯃꯌꯥꯝ ꯑꯃꯒ ꯑꯃꯒ ꯃꯇꯦꯡ ꯄꯥꯡꯅꯔꯒ ꯆꯥꯎꯈꯠꯃꯤꯟꯅꯒꯗꯕ ꯀꯩꯗꯧꯒꯗꯕ ꯃꯌꯥꯝꯗꯣ ꯃꯩꯅꯤ ꯈꯪꯗꯦ ꯏꯁꯤꯡꯅꯤ ꯈꯪꯗꯦ ꯂꯝꯕꯤꯅꯤ ꯈꯪꯗꯦ ꯂꯣꯏꯅ ꯋꯥꯠꯄꯅꯤ ꯈꯪꯗꯦ ꯑꯃ ꯋꯥꯠꯄꯅꯤ ꯈꯪꯗꯦ ꯇꯧꯔꯒꯅꯦ ꯍꯦꯛꯆꯅ ꯆꯥꯎꯈꯠꯇꯅꯕ ꯄꯣꯠꯁꯦ ꯊꯤꯟꯊꯍꯟꯕꯤꯌꯣ ꯑꯗꯨ ꯃꯌꯥꯝ ꯀꯣꯏꯅ ꯇꯧꯔꯤꯌꯦ ꯑꯩꯈꯣꯏꯒꯤ ꯂꯝꯁꯤꯗ ꯃꯁꯤ ꯃꯌꯥꯝ ꯄꯨꯟꯅ ꯃꯥꯟꯅꯔꯒ ꯍꯣꯠꯅꯕꯅꯤ ꯈꯪꯗꯦ ꯀꯔꯤꯅꯤ ꯈꯪꯗꯦ ꯑꯃꯗꯤ ꯇꯧꯗꯕꯗꯤ ꯌꯥꯔꯔꯣꯏ ꯑꯩꯈꯣꯏ ꯁꯨꯃꯥꯏꯅ ꯁꯨꯝ ꯂꯩꯩ ꯍꯥꯏꯕꯁꯤꯅꯗꯤ ꯑꯣꯏꯕ ꯌꯥꯔꯔꯣꯏꯕ ꯑꯗꯨꯅ ꯃꯁꯤ ꯑꯩꯈꯣꯏ ꯑꯑꯣꯟꯕ ꯋꯥꯈꯜ ꯑꯃ ꯈꯜꯂꯛꯅꯕꯒꯤ ꯇꯥꯟꯖꯥꯁꯤ ꯂꯩꯔꯕꯅꯤ ꯑꯗꯨꯕꯨ ꯒ꯭ꯌꯥꯟ ꯇꯥꯗꯦꯅ ꯇꯧꯔꯤꯁꯦ ꯑꯩꯈꯣꯏ ꯍꯥꯏꯔꯤꯕ ꯏꯁꯥꯁꯨ ꯉꯝꯅ ꯉꯝꯅꯕ ꯍꯤꯡꯅꯕꯒꯤ ꯍꯣꯠꯅꯕ ꯍꯣꯠꯅꯔꯤꯀꯥꯟꯗ ꯑꯁꯨꯃꯥꯏꯅ ꯃꯌꯥꯝꯒꯤ ꯑꯣꯏꯕ ꯄꯣꯠꯁꯤꯦ ꯃꯥꯡ ꯊꯥꯔ ꯇꯧꯕꯁꯨ ꯉꯝꯗꯦꯗꯣ ꯑꯗꯨꯗꯨꯅꯅꯦ ꯈꯪꯗꯦꯁꯦ ꯑꯩꯈꯣꯏꯕꯨ ꯂꯝꯖꯤꯡꯕꯤꯕ ꯉꯝꯕ ꯂꯥꯏꯔꯤꯛ ꯂꯥꯏꯁꯨ ꯍꯩꯕ ꯄꯩꯁꯥ ꯄꯥꯏꯕ ꯊꯧꯅꯥ ꯂꯩꯕ ꯀꯅꯥ ꯀꯅꯥꯅꯣ ꯈꯔ ꯊꯣꯛꯂꯛꯑꯒ ꯂꯝꯁꯤ ꯁꯦꯝ ꯁꯥꯕꯤꯜꯂꯒ ꯆꯥꯎꯈꯠ ꯊꯧꯔꯥꯡꯗ ꯆꯠꯂꯗꯤ ꯌꯥꯝ ꯅꯨꯡꯉꯥꯏꯒꯅꯦꯅ ꯈꯜꯂꯦ ꯑꯩꯈꯣꯏꯁꯨ ꯅꯣꯡꯃ ꯐꯥꯗꯣꯛꯇ ꯑꯣꯏꯔꯁꯨ ꯃꯇꯨꯡ ꯏꯟꯅꯔꯒ ꯃꯇꯦꯡ ꯄꯥꯡꯕ ꯌꯥꯏ ꯗꯥꯅ
ꯃꯥꯅꯤ ꯃꯥꯅꯤ ꯄꯩꯁꯥ ꯄꯥꯏꯕ ꯊꯧꯅꯥ ꯐꯕ ꯑꯩꯈꯣꯏꯒꯤ ꯋꯥꯈꯜ ꯂꯧꯁꯤꯡ ꯂꯩꯕ ꯅꯍꯥ ꯈꯔꯅ ꯃꯤꯑꯣꯏ ꯈꯔꯅ ꯂꯝꯖꯤꯡꯉꯒ ꯁꯨꯃꯥꯏꯅ ꯃꯌꯥꯝ ꯃꯥꯟꯅꯔꯒ ꯇꯧꯁꯤ ꯍꯥꯏꯕꯁꯤꯗ ꯑꯩꯗꯤ ꯃꯌꯥꯝꯁꯤ ꯂꯣꯏꯅ ꯊꯣꯛꯅꯔꯛꯀꯅꯤ ꯍꯥꯏꯕ ꯂꯣꯏꯅ ꯊꯣꯛꯅꯔꯛꯇ꯭ꯔꯁꯨ ꯇꯪꯈꯥꯏ ꯑꯃ ꯍꯦꯟꯅꯗꯤ ꯊꯣꯛꯅꯔꯛꯅꯤ ꯀ ꯍꯥꯏꯕꯗ ꯀꯔꯤꯒꯤꯅꯣ ꯍꯥꯏꯕ ꯃꯇꯝꯗ ꯃꯔꯨꯞ ꯏꯕꯥꯅꯤꯅ ꯋꯥꯔꯤ ꯁꯥꯟꯅꯔꯤꯕ ꯁꯨꯃꯥꯏꯅ ꯃꯤ ꯈꯨꯗꯤꯡꯃꯛꯁꯤꯁꯨ ꯂꯣꯏꯅ ꯃꯕꯨꯛꯅꯤꯡ ꯃꯅꯨꯡꯁꯤꯗ ꯋꯥꯈꯜꯁꯤꯗ ꯂꯣꯏꯅ ꯑꯁ ꯅꯨꯡꯉꯥꯏꯇ꯭ꯔꯦꯀꯣ ꯂꯝꯕꯤꯁꯤ ꯏꯁꯤꯡ ꯅꯨꯡꯁꯤꯠꯁꯤ ꯐꯠꯇ꯭ꯔꯦꯀꯣ ꯏꯆꯤꯡ ꯅꯨꯡꯁꯤꯠ ꯍꯥꯏꯔꯤꯁꯤꯅ ꯑꯩꯈꯣꯏꯒꯤ ꯂꯝꯕꯤ ꯊꯣꯡꯁꯤ ꯅꯨꯡꯉꯥꯏꯇ꯭ꯔꯦꯀꯣ ꯂꯝꯕꯤ ꯊꯣꯡꯁꯤ ꯐꯠꯇ꯭ꯔꯦꯀꯣ ꯃꯩꯁꯤꯡꯁꯤ ꯅꯨꯡꯉꯥꯏꯇ꯭ꯔꯦꯀꯣ ꯍꯥꯏꯔꯒ ꯁꯨꯃꯥꯏꯅ ꯂꯣꯏꯅ ꯁꯣꯟꯅꯔꯤꯕ ꯉꯥꯛꯇꯅꯤ ꯑꯗꯣ ꯃꯇꯨ ꯁꯣꯟꯕ ꯑꯩꯈꯣꯏꯅꯗꯤ ꯀꯔꯤꯁꯨ ꯊꯧꯅꯥꯁꯨ ꯄꯨꯊꯣꯛꯄ ꯉꯝꯗꯦ ꯅꯣꯡꯃꯒꯤꯁꯤꯗ ꯐꯅꯦꯛ ꯈꯔ ꯂꯣꯜꯂꯒ ꯐꯤ ꯈꯔ ꯁꯥꯔꯒ ꯄꯩꯁꯥ ꯇꯥꯟꯕ ꯑꯩꯈꯣꯏꯅꯗꯤ ꯃꯌꯥꯝꯒꯤ ꯃꯥꯡꯖꯤꯟ ꯊꯥꯔꯒ ꯀꯔꯤꯒꯤ ꯇꯧꯕ ꯉꯝꯅꯤ ꯇꯧꯔꯤꯁꯦ ꯍꯥꯏꯗꯤ ꯁꯣꯝꯗ ꯅꯣꯡꯃꯒꯤ ꯆꯦꯡ ꯆꯦꯡ ꯆꯥꯛ ꯆꯥꯛꯈꯨꯝ ꯃꯩ ꯃꯨꯠꯇꯅꯕ ꯍꯣꯠꯅꯕ ꯃꯇꯝꯗ ꯑꯇꯣꯞꯄꯗ ꯌꯦꯡꯁꯤꯟꯕ ꯁꯪꯗꯦ ꯍꯥꯏꯔꯒ ꯇꯧꯔꯤꯛꯁꯦ ꯅꯨꯡꯉꯥꯏꯇꯦ ꯅꯨꯡꯉꯥꯏꯇꯦ ꯍꯥꯏꯔꯒ ꯆꯤꯟꯗ ꯁꯣꯜꯂꯒꯁꯨ ꯂꯣꯏꯁꯤꯟꯈ꯭ꯔꯒꯗꯤ ꯄꯨꯟꯁꯤꯁꯤꯗꯤ ꯌꯥꯝꯅꯗꯤ ꯅꯤꯡꯅꯨꯡꯉꯝꯍꯧꯔꯣꯏ ꯇꯧꯔꯤꯁꯦ ꯑꯗꯨꯗꯨꯅ ꯇꯉꯥꯏ ꯐꯗꯅ ꯇꯧꯗꯕ ꯌꯥꯗꯦ ꯍꯥꯏꯕ ꯑꯣꯏꯕ ꯇꯥꯔꯒꯗꯤ ꯑꯗꯨꯝ ꯃꯌꯥꯝꯁꯨ ꯊꯕꯛꯇꯨ ꯂꯣꯏꯅ ꯀꯥꯏꯊꯣꯛꯅꯔꯒ ꯍꯥꯏꯗꯤ ꯅꯣꯡꯃ ꯑꯃ ꯊꯕꯛ ꯀꯥꯏꯊꯣꯛꯈꯤꯕꯗꯨꯅ ꯍꯌꯦꯡ ꯑꯩꯈꯣꯏ ꯆꯍꯤ ꯑꯃ ꯑꯅꯤꯗꯤ ꯑꯩꯈꯣꯏ ꯅꯨꯡꯉꯥꯏꯅ ꯂꯝꯕꯤꯁꯤ ꯆꯠꯀꯗꯧꯔꯤꯕꯅꯦꯕ ꯅꯨꯡꯉꯥꯏꯅ ꯑꯩꯈꯣꯏ ꯆꯠꯄ ꯐꯪꯗꯣꯔꯤꯕꯅꯦꯕ ꯇꯧꯔꯤꯁꯦ ꯑꯗꯨꯗꯨꯅ ꯁꯨꯃꯥꯏꯅ ꯈꯔ ꯇꯧꯕꯅꯗꯤ ꯐꯔꯕꯅꯤ ꯇꯧꯔꯤꯁꯦ ꯑꯈꯪ ꯑꯍꯩ ꯃꯔꯤ ꯂꯩꯅꯕꯁꯤꯡꯗ ꯈꯔ ꯑꯩꯈꯣꯏꯅ ꯍꯥꯏꯔꯒꯀꯣ ꯇꯧꯕꯅꯗꯤ ꯐꯔꯕꯅꯤ ꯇꯧꯔꯤꯁꯦ
ꯍꯣꯏ ꯑꯗꯨꯅꯦ ꯐꯔꯕꯅꯦ ꯑꯩꯈꯣꯏꯁꯦ ꯁꯤ ꯑꯁꯤꯅꯁꯨ ꯅꯠꯇꯦ ꯁꯤ ꯏꯁꯤꯡ ꯅꯨꯡꯁꯤꯠ ꯅꯨꯡꯁꯥꯁꯤꯁꯨꯅꯦ ꯃꯔꯝꯅ ꯍꯥꯏꯔꯤꯗꯨꯅꯦ ꯐꯔꯛꯑꯔꯣꯏꯗꯕꯅꯦ ꯁꯨꯝ ꯍꯧꯖꯤꯛꯁꯨ ꯐꯠꯇ꯭ꯔꯦ ꯍꯦꯟꯅ ꯍꯦꯟꯅꯁꯨ ꯐꯔꯛꯑꯣꯏꯗꯣꯏꯅꯦ ꯃꯔꯝꯗꯤ ꯃꯤꯁꯤꯡꯖꯤ ꯍꯤꯡꯅꯕꯒꯤ ꯂꯝꯕꯤꯁꯦ ꯃꯇꯤꯛ ꯆꯥꯅ ꯂꯩꯇꯦꯕ ꯂꯩꯇꯕ ꯄꯣꯠꯅꯤꯅ ꯃꯣꯏ ꯉꯝꯅꯕ ꯍꯣꯠꯅꯔꯛꯀꯗ ꯍꯣꯠꯅꯔꯛꯄꯗ ꯎꯃꯪ ꯋꯥꯃꯪꯗ ꯐꯪꯕ ꯄꯣꯠꯊꯣꯛꯁꯤꯡ ꯑꯗꯩꯗꯤ ꯎꯃꯪ ꯋꯥꯃꯪ ꯀꯣꯛꯊꯣꯛꯑꯒ ꯂꯧ ꯎꯅꯕ ꯍꯣꯠꯅꯔꯛꯄ ꯑꯗꯨꯨꯝꯝꯕ ꯃꯌꯥꯝꯗꯨꯣ ꯇꯧꯅꯔꯛꯄꯅꯤꯅ ꯉꯝꯅ ꯉꯝꯂꯒ ꯇꯧꯅꯔꯛꯄꯗꯅꯦ ꯑ ꯃꯥꯏꯀꯩ ꯑꯃ ꯅꯠꯇ꯭ꯔꯒ ꯑꯃꯗꯅꯦ ꯍꯤꯔꯝ ꯑꯃ ꯅꯠꯇ꯭ꯔꯒ ꯑꯃꯗꯅꯦ ꯑꯗꯨꯝ ꯁꯣꯛꯄ ꯑꯃꯗ ꯁꯣꯛꯄꯁꯤꯗꯒꯤꯅꯦ ꯑꯃꯨꯛꯅꯦ ꯃꯔꯤ ꯃꯔꯤ ꯃꯔꯤ ꯏꯅꯔꯒꯅꯦ ꯂꯣꯏꯅ ꯁꯣꯛꯄ ꯑꯗꯨꯅ ꯑꯗꯨꯃꯥꯏꯅ ꯇꯧꯔꯤ ꯑꯗꯨꯃꯥꯏꯅꯅꯦ ꯃꯤ ꯀꯥꯡꯂꯨꯞ ꯑꯃ ꯁꯣꯊꯕ ꯍꯥꯏꯕꯁꯦ ꯁꯤꯅꯅꯦ ꯑꯇꯩ ꯀꯥꯡꯂꯨꯞꯇꯨꯗꯁꯨꯅꯦ ꯆꯥꯎꯈꯠꯄꯗ ꯂꯣꯏꯅ ꯊꯤꯟꯊꯍꯜꯂ ꯍꯥꯏꯇꯥꯔꯦ ꯑꯗꯨꯗꯨꯅꯅꯦ ꯁꯝꯅ ꯍꯥꯏꯔꯒꯅꯦ ꯄꯨꯝꯅꯃꯛ ꯄꯨꯝꯅꯃꯛ ꯑꯐꯕ ꯂꯝꯕꯤꯗ ꯑꯐꯕ ꯃꯥꯏꯀꯩꯗ ꯆꯠꯃꯤꯟꯅꯕ ꯄꯨꯝꯅꯃꯛ ꯆꯥꯎꯈꯠꯃꯤꯟꯅꯕ ꯄꯨꯝꯅꯃꯛ ꯍꯔꯥꯎꯃꯤꯟꯅꯕ ꯑꯗꯨ ꯀꯥꯟꯗꯨꯗ ꯅꯨꯡꯉꯥꯏꯕ ꯃꯇꯤꯛ ꯍꯥꯏꯗꯤ ꯃꯄꯨꯡ ꯐꯥꯅ ꯆꯥꯎꯈꯠꯄ ꯅꯨꯡꯉꯥꯏꯕ ꯍꯥꯏꯗꯤ ꯄꯨꯔꯛꯀꯅꯤꯅ ꯈꯜꯂꯤ ꯑꯗꯨꯗꯨꯅ ꯈꯔ ꯃꯌꯥꯝꯕꯨ ꯂꯝꯖꯤꯡꯕꯥ ꯉꯝꯒꯗꯕ ꯊꯧꯅꯥ ꯐꯕ ꯃꯌꯥꯝꯒꯤ ꯁꯦꯕꯥ ꯇꯧꯕ ꯉꯝꯕ ꯈꯔ ꯊꯣꯛꯂꯛꯄ ꯑꯃ ꯑꯩꯈꯣꯏꯒꯤ ꯀꯩꯅꯣ ꯁꯃꯥꯖꯁꯤꯗ ꯌꯥꯝꯅ ꯃꯔꯨ ꯑꯣꯏꯔꯦꯅ ꯈꯜꯂꯦ ꯃꯣꯏꯗꯨꯅ ꯊꯣꯛꯂꯛꯑꯗꯤ ꯑꯩꯈꯣꯏꯁꯨ ꯅꯣꯡꯃ ꯐꯥꯗꯣꯛꯇꯁꯨ ꯃꯇꯨꯡ ꯏꯟꯅꯔꯒ ꯌꯥꯎꯕ ꯉꯝꯗꯍꯥꯏꯔꯤꯕ ꯑꯗꯣ ꯑꯩꯈꯣꯏꯅꯗꯤ ꯅꯣꯡꯃꯒꯤ ꯁꯨꯔꯒ ꯇꯥꯜꯂꯒ ꯍꯤꯡꯉꯤꯕ ꯑꯩꯈꯣꯏꯅꯗꯤ ꯀꯔꯤꯗꯤ ꯎꯄꯥꯏ ꯂꯩ ꯑꯩꯈꯣꯏꯅꯗꯤ ꯃꯗꯨ ꯃꯥꯡꯖꯤꯟ ꯊꯥꯕꯗꯤ ꯉꯝꯃꯣꯏꯗꯣꯔꯤꯕꯥ ꯑꯗꯨꯗꯨꯅ ꯃꯣꯏꯒꯤ ꯃꯇꯨꯡ ꯏꯟꯅꯕꯐꯧꯇꯤ ꯉꯝꯅꯤꯗꯅ ꯃꯥꯡꯖꯤꯟ ꯊꯥꯕꯐꯧ ꯉꯝꯗ꯭ꯔꯁꯨ
ꯃꯥꯅꯤ ꯃꯥꯅꯤ ꯆꯨꯝꯃꯤ ꯃꯇꯨꯡ ꯏꯟꯅꯕꯁꯨ ꯉꯝꯃꯤ ꯑꯃꯒ ꯑꯃꯒ ꯃꯔꯤꯁꯤ ꯂꯣꯏꯅ ꯂꯩꯅꯔꯤꯅꯤ ꯂꯩꯅꯔꯤꯅꯤ ꯍꯥꯏꯔꯤꯕ ꯇꯧꯔꯁꯤ ꯐꯔꯦ ꯃꯇꯥꯡ ꯆꯥꯕꯗꯅꯦ ꯃꯔꯨꯞ ꯏꯕꯥꯅꯤꯅ ꯃꯌꯥꯝꯗ ꯍꯧꯗꯣꯛꯑꯒ ꯑꯃꯨꯛ ꯇꯧꯔꯁꯤ ꯉꯁꯤꯒꯤꯗꯤ ꯑꯩ ꯐꯣꯟꯁꯦ ꯊꯝꯃꯒꯦꯀꯣ
ꯍꯣꯏ ꯍꯣꯏ ꯍꯣꯏ